ꯍꯜꯂꯣ ꯋꯥꯟ ꯋꯥꯟ ꯃꯣꯔ ꯍꯧꯖꯤꯛꯇꯤ ꯏꯅꯔꯖꯤ ꯍꯜꯂꯛꯈ꯭ꯔꯕ꯭ꯔꯣ
ꯑꯩꯔꯣ
ꯍꯣꯏ
ꯑꯦ ꯑꯍꯥꯟꯕꯅꯦ ꯁꯤꯅ ꯎꯝ
ꯑꯩ ꯑꯩ ꯉꯁꯤ ꯑꯩ ꯉꯁꯤ ꯌꯥꯝ ꯇꯧꯕꯒꯤ
ꯅꯨꯄꯥꯕ ꯀꯣꯜꯗ ꯌꯥꯑꯣ ꯋꯥꯔꯤ ꯌꯥꯝ ꯁꯥꯕ ꯃꯥꯜꯂꯦꯗ
ꯑ ꯍꯧꯖꯤꯛ ꯑꯩ ꯑꯩꯗꯣ ꯃꯤ ꯑꯗꯨꯝ ꯂꯩꯕꯕꯨ ꯑꯗꯨꯝ ꯀꯣꯜ ꯇꯧꯕꯒꯤꯀꯣ ꯀꯅꯥꯕꯣ ꯀꯅꯥꯔꯣ ꯍꯥꯏ ꯍꯥꯏꯕ ꯑꯩ ꯑꯩ ꯀꯥꯎꯈ꯭ꯔꯕꯒꯤꯅꯤ
ꯅꯪ ꯍꯧꯖꯤꯛ ꯑꯣꯛꯇꯣ ꯊꯧꯕ꯭ꯔꯥ ꯅꯪ
ꯑꯣꯛꯇꯣꯗꯅꯦ
ꯑꯣꯛꯇꯣ ꯃꯈꯣꯟ ꯌꯥꯝ ꯇꯥꯌꯦꯅꯦ
ꯍꯣꯏ ꯑꯩ ꯔꯤꯛꯁꯣ ꯗ꯭ꯔꯥꯏꯚꯔ ꯅꯦ
ꯍ
ꯅꯪ ꯃꯥꯔꯀꯦꯠ ꯒꯨꯝꯕ ꯆꯠꯅꯤꯡꯂꯗꯤ ꯑꯗꯨꯝ ꯍꯥꯏꯌꯨꯀꯣ
ꯍꯣꯏꯅꯦ ꯍꯣꯏꯅꯦ ꯍꯧꯖꯤꯛ ꯂꯧꯕ ꯂꯥꯛꯑꯣ
ꯑꯥ ꯍꯧꯖꯤꯛ ꯅꯪꯒꯤ ꯂꯣꯀꯦꯁꯟ ꯊꯥꯔꯛꯑꯣ ꯑꯗꯨꯗꯤ
ꯍꫭꯏꯅꯦ ꯍꫭꯏꯅꯦ ꯊꯥꯔꯛ ꯊꯥꯕꯤꯔꯛꯀꯦ
ꯅꯪ ꯀꯗꯥꯏ ꯆꯠꯅꯤꯡꯕ꯭ꯔꯣ
ꯅꯟꯅꯥꯛꯛꯇ ꯆꯟꯅꯤꯡꯉꯦ ꯅꯅꯥꯛꯇ ꯌꯧꯅꯤꯡꯉꯦ
ꯅꯪ ꯑꯦ ꯑꯩ ꯅꯪ ꯌꯨꯒꯤ ꯗꯨꯀꯥꯟꯗ ꯆꯥꯠꯅꯤꯡꯕ꯭ꯔ
ꯑꯦ ꯆꯩ ꯆꯥꯅꯤꯡꯕ꯭ꯔꫭ ꯅꯪ ꯑꯗꯨꯃꯥꯏꯅ ꯍꯥꯏꯕ ꯌꯥꯒꯗ꯭ꯔ ꯍꯥ
ꯅꯪ ꯑꯗꯨꯒꯨꯝꯕ ꯃꯤ ꯃꯥꯜꯂꯦꯕ ꯅꯪꯒꯤ ꯈꫭꯟꯖꯦꯜꯗꯣ
ꯑꯦ ꯃꯤꯉꯣꯟꯗ ꯑꯗꯨꯃꯥꯏ ꯖꯁ ꯇꯧꯒꯅꯨ ꯍꯥꯏꯕ
ꯑꯩ ꯌꯥꯝ ꯀꯤꯌꯦ ꯀꯤꯌꯦ ꯌꯥꯝ ꯀꯤꯕꯗꯣ
ꯂꯣꯏꯔꯤꯗ
ꯅꯥ ꯅꯥ ꯅꯪ ꯑꯥ ꯀꯌꯥ ꯉꯁꯤ ꯀꯌꯥ ꯀꯣꯜ ꯇꯧꯔꯛꯈ꯭ꯔꯕ꯭ꯔꯣ
ꯑꯦ ꯀꯩꯅꯣ ꯅꯪꯅ ꯑꯗꯨꯃꯥꯏ ꯉꯥꯡꯉꯤꯗꯣ
ꯑꯣ ꯑꯗꯨꯝ ꯍꯥꯏ ꯍꯥꯏꯕ ꯌꯥꯗꯕ꯭ꯔꯥ
ꯌꯥꯗ꯭ꯔꯦ
ꯑꯥ ꯑꯩ ꯈꯪꯇꯕꯒꯤꯅꯤ ꯍꯦꯏ ꯑꯩ ꯈꯪꯇꯕꯒꯤꯅꯦ
ꯀꯩꯅꯣ ꯅꯣꯛꯀꯅꯣ
ꯂꯣꯏꯔꯦꯗ ꯅꯪꯁꯨ
ꯀꯔꯤꯅꯣ ꯍꯧꯖꯤꯛꯔ
ꯎꯝ
ꯑꯩꯗꯤ ꯑꯗꯨꯝ ꯑꯥ ꯀꯩꯅꯣ ꯅꯥꯏꯠ ꯅꯥꯏꯠ ꯇꯥꯏꯝꯗ ꯑꯗꯨꯝ ꯑꯥ
ꯅꯨꯡꯗꯥꯡ ꯍꯥꯏꯔꯣ
ꯑꯣ ꯅꯨꯡꯗꯥꯡꯗ ꯑꯁ ꯌꯥꯝ ꯑꯩ ꯍꯩꯇꯕꯒꯤꯅꯤ ꯀꯩꯅꯣ ꯑꯗꯨꯝ ꯅꯪꯁꯨ ꯀꯔꯦꯛꯁꯟ ꯇꯧꯔꯒ ꯂꯩꯌꯦ ꯑꯩꯌꯥ ꯌꯥ
ꯍꯣꯏꯅꯦ ꯑꯗꯨꯃꯥꯏꯅ ꯇꯧꯒꯗꯕꯅꯦ ꯈꯪꯗꯕꯗꯣ
ꯍꯣꯏ ꯍꯣꯏ ꯍꯣꯏ ꯅꯨꯡꯗꯥꯡꯗ ꯅꯨꯡꯗꯥꯡꯗ ꯑꯩꯗꯤ ꯊꯥꯕꯛ ꯂꯩꯇ꯭ꯔꯥꯁꯨ ꯑꯗꯨꯝ ꯆꯠꯂꯒ ꯂꯩꯕꯅꯤ ꯅꯨꯄꯥ ꯅꯨꯄꯥ ꯅꯨꯞ ꯑꯥ ꯑꯥ ꯂꯝꯕꯤꯗ ꯑꯗꯨꯝ ꯂꯩ ꯂꯩꯕꯗꯣ ꯂꯩꯕꯛ ꯎꯔꯥꯗꯤ
ꯎꯝ
ꯑꯥ ꯃꯣꯏꯒ ꯑꯗꯨꯝ ꯆꯠꯃꯤꯟꯅꯒ ꯀꯣ ꯄꯥꯔꯇꯤ ꯇꯧꯔꯒ ꯑꯩꯗꯤ ꯑꯗꯨꯝ ꯆꯠꯄꯅꯦ
ꯑꯦ ꯌꯥꯝ ꯐꯥꯏꯅꯦ ꯑꯗꯨꯗꯤ
ꯍꯣꯏ ꯐꯥꯕꯅꯦ
ꯅꯪ ꯃꯤ ꯑꯃ ꯑꯣꯏꯔꯝꯒꯅꯤ ꯑꯐꯥꯕ ꯃꯤ ꯑꯣꯏꯔꯝꯒꯅꯤ
ꯅꯪ ꯌꯥꯝ ꯐꯖꯕ ꯃꯥꯜꯂꯦꯀꯣ ꯑꯩꯕꯨ
ꯌꯥꯝ ꯐꯥꯕ ꯃꯤ ꯑꯣꯏꯔꯝꯒꯅꯤ ꯅꯪꯁꯦ
ꯍꯩ ꯅꯪ ꯗꯤ ꯀ꯭ꯔꯤ ꯇꯧꯕ꯭ꯔꯣ
ꯐꯃꯨꯡꯗ ꯑꯗꯣ ꯃꯄꯥꯟ ꯂꯝꯗ ꯂꯩꯕ꯭ꯔꯥ ꯅꯪ
ꯃꯄꯥꯜ ꯂꯝꯗ ꯍꯥꯏꯕꯗꯤ
ꯑꯣꯠꯁꯥꯏꯠꯇ
ꯍꯣꯏ ꯑꯣꯠꯁꯥꯏꯠꯗ ꯂꯩꯌꯦ
ꯍꯥꯥ
ꯀꯔꯤ ꯍꯥꯏꯕ꯭ꯔꯣ
ꯑꯥꯏ ꯅꯪꯒꯤ ꯋꯥꯗꯣ ꯑꯩ ꯈꯪꯉꯦ
ꯅꯠꯇꯦ ꯑꯩ ꯏꯃꯥꯟꯅꯃꯥꯗ ꯉꯥꯡꯕꯒꯅꯦ
ꯅꯪꯒꯤ ꯋꯥꯗꯣ ꯑꯩꯒꯤ ꯋꯥꯁꯨꯅꯤ
ꯑꯩꯁꯨ ꯈꯪꯉꯦ
ꯍꯣꯏꯅꯦ ꯍꯣꯏꯅꯦ ꯉꯥꯡꯉꯨꯅꯦ ꯆꯍꯤ ꯀꯌꯥꯁꯨ ꯔꯦ ꯅꯪ
ꯇꯨ ꯋꯥꯟ
ꯑꯦ
ꯅꯪꯗꯤ ꯑꯦ ꯑꯩꯅ ꯍꯟꯅꯨꯕꯤꯔ
ꯍꯦꯟꯅ ꯍꯟꯅꯨꯋꯦꯍꯦ
ꯅꯪ ꯀꯌꯥ ꯑꯉꯥꯡ ꯅꯪ ꯑꯩꯉꯣꯟꯗꯕꯨ ꯀꯌꯥ ꯑꯉꯥꯡ ꯇꯧꯕ꯭ꯔꯥ
ꯇꯔꯥ ꯇꯔꯦꯠ ꯇꯔꯥ ꯇꯔꯦꯠ ꯈꯛꯇꯅꯦ ꯑꯩꯒꯤ
ꯑ ꯇꯧꯕ꯭ꯔꯥ ꯅꯪꯒꯤ ꯈꯣꯟꯖꯔꯒ ꯃꯥꯜꯂꯦꯅꯦ ꯑꯉꯥꯡ
ꯑꯁꯦꯡꯕꯔꯣ
ꯍꯣꯏ
ꯌꯥꯔꯣꯏꯅꯦ ꯅꯪꯒꯤꯗꯣ ꯑꯁ ꯕꯦꯛꯒ꯭ꯔꯥꯎꯟ ꯃꯈꯣꯟꯗꯣ
ꯑꯩꯒꯤ ꯏꯃꯥꯟꯕꯤꯈ ꯋꯥꯔꯤ ꯁꯥꯕꯒꯤꯅꯦ
ꯋꯥꯔꯤ ꯁꯥꯒꯅꯨ ꯑꯩꯉꯣꯟꯗ ꯁꯥꯔꫭ
ꯑꯩꯗꯤ ꯁꯥꯟꯅꯗꯦ ꯃꯣꯏ ꯃꯣꯏ ꯁꯥꯟꯅꯕꯒꯤꯅꯦ
ꯑꯗꫭ ꯇꯥꯍꯟꯒꯅꯨ
ꯃꯐꯝ ꯂꯩꯇꯦ ꯆꯠꯄ ꯃꯐꯝ
ꯍꯥꯏ ꯅ ꯅꯪ ꯍꯧꯖꯤꯛꯇꯣ
ꯎꯝ
ꯀꯩꯅꫭ ꯑ ꯇꯂꯞꯀꯨꯝꯕ ꯆꯥꯕ ꯃꯥꯂꯦ
ꯑꯩ ꯑꯩ ꯆꯨꯝꯃꯦꯀꯣ ꯑ ꯑꯩꯗꯤ ꯑꯩꯗꯤ ꯑꯗꯨꯝ ꯇꯥꯎꯒꯅꯦ
ꯑꯦ ꯀ꯭ꯋꯥ ꯆꯥꯕꯅꯤ
ꯑꯗꯨꯁꯨ ꯈꯔ ꯃꯥꯜꯂꯦꯅ
ꯍꫭꯏꯅꯦ ꯍꫭꯏꯅꯦ
ꯕ꯭ꯂꯦꯛꯒ꯭ꯔꯥꯎꯟ ꯇꯥꯕ꯭ꯔꯣ
ꯇꯥꯏ ꯇꯥꯏ
ꯅꯣꯏꯗꯤ ꯀꯔꯤ ꯇꯧꯕ꯭ꯔꯣ ꯀꯣꯂꯦꯖ ꯆꯠꯄ꯭ꯔꯥ
ꯎꯝ ꯑꯩꯁꯨ ꯂꯝꯕꯤꯗ ꯅꯨꯄꯤ ꯊꯤꯔꯒ ꯐꯥꯕꯅꯦ ꯑꯩꯁꯨ
ꯑꯥ ꯀꯌꯥ ꯐꯥꯕ꯭ꯔꯣ ꯉꯁꯤ
ꯅꯣꯏ ꯂꯣꯟꯗ ꯃꯩꯗꯧꯔꯤ ꯍꯥꯏꯕꯗꯣ
ꯍꯣꯏ
ꯑꯩꯅꯦ ꯆꯦꯛꯁꯤꯜꯂꯨ ꯀꯣ
ꯑꯥ ꯑꯩ ꯑꯩꯗꯤ ꯑꯗꯨꯒꯨꯝꯕꯗꯤ ꯅꯠꯇꯦ ꯑꯩꯅ ꯀꯩꯅꯣ ꯑꯗꯨꯝ ꯅꯨꯅꯤꯄꯥꯒ ꯁꯅꯥꯅꯤꯡꯕꯒꯤꯅꯦ ꯁꯅꯥꯅꯤꯡꯕꯒꯤ ꯑꯩꯗꯤ ꯑꯗꯨꯝ ꯆꯠꯄꯅꯦ
ꯅꯪ ꯀꯥꯏ ꯂꯩꯔꯦ
ꯅꯪꯗꯤ ꯅꯪꯗꯤ ꯀꯤꯌꯦꯍꯦ
ꯅꯪ ꯀꯥꯏ ꯂꯩꯔꯦ ꯍꯧꯖꯤꯛ
ꯔꯣꯐ ꯔꯣꯐ ꯇꯣꯞꯗ ꯂꯩꯌꯦ
ꯔꯣꯁꯇꯣꯞ ꯍꯥꯏꯁꯦ ꯃꯄꯥꯟ ꯂꯝꯗꯔꯣ
ꯃꯄꯥꯥꯟꯜ ꯂꯝ ꯃꯄꯥꯜꯂꯝꯗꯥꯏ
ꯑꯥꯎꯠꯁꯥꯏꯠ ꯃꯅꯤꯄꯨꯔꯗ ꯑꯥꯎꯠꯁꯥꯏꯠ ꯃꯅꯤꯄꯨꯔꯗꯔꯣ ꯀꯥꯏꯗꯔꯣ
ꯑ ꯃꯅꯤꯄꯣꫪꯗ ꯅꯠꯇꯦ
ꯊꯕꯛ ꯁꯨꯔꯤꯔꯣ
ꯊꯕꯥꯛꯁꯨ ꯁꯨꯗꯦ ꯀꫭꯂꯦꯖ ꯆꯠꯅꯤ
ꯑꯁ ꯂꫭꯏꯔꯦꯍꯦ ꯎꯆꯦꯛ ꯃꯈꯣꯟꯒ
ꯅꯪ ꯍꯧꯖꯤꯩꯗꯤ ꯈꯔ ꯌꯥꯕ꯭ꯔꯥ
ꯍꯣꯏꯅꯦ ꯃꯄꯥꯟꯗ ꯀꯩ ꯇꯝꯕ꯭ꯔꯥ
ꯂꯥꯏꯔꯤꯛ ꯇꯝꯕꯅꯦ
ꯂꯥꯏꯔꯤꯛ ꯍꯥꯏꯁꯦ
ꯂꯥꯏꯔꯤꯛ ꯅꯨꯄꯥ ꯇꯝꯕꯅꯦ
ꯏꯟꯖꯤꯅꯤꯌꯥꯔꯤꯡꯒ ꯅꯠꯇ꯭ꯔꯒ ꯀꯩ ꯀꯩ
ꯑꯗꯨꯒꯨꯝꯕ ꯍꯥꯏꯁꯦ ꯍꯥꯏꯕ ꯌꯥꯗꯦ
ꯑꯩꯣꯏꯅꯦ ꯑꯗꯨꯗꯤ ꯅꯪꯒꯤ ꯃꯤꯡ ꯀꯩ ꯀꯧꯋꯦ
ꯃꯤꯡꯁꯨ ꯍꯥꯏꯕ ꯌꯥꯗꯦ ꯑꯌꯥ ꯅꯪꯁꯨ ꯅꯪꯁꯦ ꯅꯪ ꯁꯤ ꯅꫭꫪꯃꯦꯜ ꯅꯠꯇꯕ ꯃꯥꯜꯂꯦ
ꯋꯥꯆꯦꯞꯇ ꯍꯥꯏꯔꯣ ꯑꯦ ꯀꯗꯋꯥꯗꯤ ꯑꯁ ꯂꯣꯏꯔꯦꯗ ꯗꯥꯏꯂꯣꯛ ꯈꯥꯏꯕꯒꯤ ꯅꯣꯔꯃꯦꯜ ꯅꯠꯇꯦ ꯍꯥꯏꯌꯦ
ꯑꯗꯨꯅ ꯅꯪ ꯅꯪꯒꯤ ꯀꯣꯏꯁꯟꯁꯨ ꯀꯣꯏꯁꯟꯗꯣ ꯍꯦꯟꯇꯥ ꯀꯩꯅꯣ ꯑꯁꯤꯗ ꯌꯥꯏꯌꯦ ꯑꯁꯤꯗ ꯌꯥꯗꯦ ꯍꯥꯏꯕ ꯂꯩꯅꯦ ꯅꯪ ꯅꯪꯗꯤ ꯌꯥꯗꯕ ꯋꯥꯁꯤꯡꯗꯣ ꯑꯗꯨꯝ ꯍꯥꯏꯕꯒꯤꯅꯦ
ꯂꯣꯏꯔꯦꯗ
ꯀꯔꯤ ꯇꯧꯋꯦꯅ ꯅꯪ ꯅꯪꯁꯨ ꯃꯅꯤꯄꯨꯔꯗꯔꯥ
ꯑꯩꯗꯤ ꯔꯨꯝ ꯃꯄꯥꯟꯗ
ꯀꯩꯅꯣ
ꯐꯒꯤ ꯇꯧꯅꯦ ꯐꯃꯨꯡꯗ ꯂꯩ ꯍꯥꯏꯔꯒ
ꯐꯃꯨꯡꯗꯁꯨ ꯐꯃꯣꯡꯗ ꯍꯥꯏꯕꯗꯤ ꯅꯪꯒꯤ ꯍꯣꯝꯇꯥꯡ ꯍꯥꯏꯕ꯭ꯔꯥ ꯅꯠꯇ꯭ꯔꯒ ꯔꯣꯝ ꯔꯨꯝꯗꯒꯨꯝꯕꯔꯥ
ꯑꯁ ꯌꯥꯝ ꯂꯨꯑꯦꯍꯦ ꯅꯪꯁꯦ
ꯑꯩꯒꯤ ꯏꯟ ꯇꯗꯕꯒꯤꯅꯦ
ꯕꯦꯗ
ꯕꯦꯗꯥꯑꯣ ꯑꯥ ꯑꯣ ꯑꯣ ꯑꯣ
ꯀꯣꯔꯤꯌꯥꯟ ꯂꯦꯡꯒ꯭ꯋꯦꯖꯇꯤ ꯌꯥꯝ ꯈꯪꯕ ꯇꯥꯏꯞꯇ
ꯈꯪꯅꯦ ꯑꯩꯈꯥꯏꯅꯣ ꯌꯥꯝ ꯍꯥꯏꯕꯅꯦ ꯍꯥꯏꯔꯔꯕ
ꯍꯥꯏꯔꯣ ꯍꯥꯏꯔꯣ
ꯅꯪ ꯔꯦꯁꯄꯣꯟ ꯇꯧꯗ꯭ꯔꯗꯤ ꯑꯩ ꯑꯩ ꯀꯩꯅꯣ ꯑꯩ ꯀꯩꯅꯣ ꯁꯥꯏꯗꯣ ꯁꯨꯥꯏ ꯇꯧꯒꯅꯤ ꯍꯥꯏꯕꯗꯣ ꯑꯣ ꯏꯒꯥꯏꯔꯅꯦꯕ ꯍꯣꯏ
ꯀ
ꯏꯀꯥꯏꯒꯅꯦꯕ
ꯀ꯭ꯔꯔꯤꯦꯟꯁꯥꯟꯁꯦ ꯑꯕꯣ
ꯅꯪ ꯆꯥꯔꯦ
ꯀꯩꯅꯣ ꯉꯁꯤꯁꯦ ꯅꯪꯁꯦ ꯀꯤꯌꯦ ꯅꯪꯁꯦ ꯈꯔ ꯅꯣꯔꯃꯦꯜ ꯅꯠꯇꯕꯅꯤ ꯍꯥꯏꯕꯗꯣ ꯃꯥ ꯌꯥꯝ ꯃꯥꯜꯂꯦ
ꯂꯣꯏꯔꯦꯗ ꯁꯤ ꯅꯨꯄꯤꯁꯤꯡꯁꯨ ꯑꯗꯨꯃꯥꯏ ꯃꯤꯉꯣꯟꯗ ꯖꯁ ꯇꯧꯒꯅꯨ ꯍꯥꯏꯔꯒ
ꯃꯥꯅꯦ ꯅꯪꯒꯤ ꯁꯥꯔꯁꯤꯡꯗꯤ
ꯁꯤꯌꯥ
ꯅꯪꯁꯦ ꯑꯗꯨꯝ ꯀꯣꯡꯀ꯭ ꯆꯥꯔꯒ ꯆꯥꯛꯁꯨ ꯆꯥꯇ꯭ꯔꯒ ꯑꯗꯨꯝ
ꯎꯝ
ꯊꯕꯛꯁꯨ ꯇꯧꯗ꯭ꯔꯕ ꯅꯅꯨꯡꯒꯤ ꯐꯃꯨꯡꯗ ꯑꯗꯨꯝ ꯂꯩꯕ ꯃꯥꯜꯂꯦꯀꯣ
ꯍꯧꯖꯤꯛ ꯊꯕꯛ ꯁꯨꯕ ꯃꯇꯝꯔꯣ ꯀ ꯆ ꯑꯗꯨꯒ ꯀꯅꯥꯅ ꯀꯅꯥꯅ ꯑꯩ ꯀꯨꯝꯀ꯭ ꯆꯥꯏ ꯍꯥꯏꯕ꯭ꯔꯥ ꯍꯥ
ꯍꯣꯟꯗꯦ ꯅꯪ ꯅꯪ ꯑꯗꯨꯝ ꯍꯥꯏꯕ ꯅꯠꯇꯦꯣ
ꯀ꯭ꯋꯥꯒ ꯀ꯭ꯋꯥ ꯇꯣꯡꯉꯥꯜꯂꯦ
ꯋꯥꯗꯤ ꯀꯩꯅꯣ ꯑꯗꯨꯗꯤ
ꯀꯋꯥꯗꯤ ꯑꯒꯥ ꯃꯤꯊꯥ ꯄꯥꯟꯗꯥꯣ
ꯑꯗꯨꯗꯣ ꯀꯨꯡꯀ꯭ꯋꯥꯁꯨ
ꯑꯆꯣ
ꯑꯩꯉꯣꯟꯗ ꯑꯗꯨ ꯀꯔꯤꯒꯤꯅꯣ ꯉꯥꯎꯕ꯭ꯔꯥ ꯍꯥꯏꯕꯗꯣ ꯅꯪꯁꯨ ꯑꯁ ꯂꯣꯏꯔꯦꯗ
ꯉꯥꯎ ꯅꯪ ꯈꯔ ꯉꯥꯎꯕꯒꯤꯅꯦ
ꯍꯜꯂꯣ ꯍꯤꯔꯦꯗ
ꯑꯩ ꯑꯗꯨꯒꯨꯝꯕ ꯗꯤꯇꯦꯛ ꯇꯧꯕ ꯌꯥꯝ ꯍꯥꯏꯕꯅꯦ
ꯅꯪꯁꯨ ꯅꯀꯣꯛ ꯆꯥꯛꯏꯗ
ꯀ‌ꯣꯛ
ꯑꯩꯉꯣꯟꯗ ꯅꯨꯡꯉꯥꯎꯋꯦ ꯍꯥꯏꯕꯒꯤ ꯅꯪ